ꯅꯌꯦꯛ ꯁꯦꯡꯅ ꯇꯥꯕ꯭ꯔꯥ
ꯑꯥ ꯑꯩ ꯑꯗꯨꯝ ꯁꯤꯦꯡꯕ ꯑꯩ ꯍꯞ ꯑꯩ ꯍ ꯇ ꯆꯂ ꯑꯣꯏꯗꯅꯦ
ꯑꯩ ꯌ ꯋꯥꯔꯦ
ꯋꯥꯔꯅꯤ ꯑꯗꯨꯗꯅꯦ ꯋꯥꯔꯛꯈꯤꯅꯤ ꯈ꯭ꯋꯥꯡ ꯈ꯭ꯋꯥꯡꯒ ꯂꯣꯡꯉꯦ ꯉꯝꯗ꯭ꯔꯦ
ꯑꯁ ꯃꯣꯏꯒꯤ ꯆꯧꯀ꯭ꯔꯤꯅꯤ ꯀꯥꯏꯅ ꯐꯝꯕꯁꯨ ꯆꯟꯗꯕ ꯃꯐꯝꯗꯨꯗ ꯑꯩꯕꯨ
ꯅꯪꯒꯤ ꯑꯆꯧꯕ ꯑꯃ ꯄꯤꯔꯨꯔꯣ ꯑꯩꯈꯣꯏꯗꯤ ꯑꯗꯨꯝ ꯆꯜꯂꯦ ꯅꯅꯪ ꯀꯃꯥꯏꯅ ꯆꯟꯗꯔꯤꯅꯣ
ꯐꯟꯗꯤꯦ ꯆꯠꯂꯛꯑꯗ ꯃꯣꯏꯒꯤꯗꯨꯒ ꯐꯐꯝꯝꯗꯒ ꯐꯝꯕꯗ ꯌꯥꯝ ꯋꯥꯏ
ꯎꯝꯝ ꯅꯪꯒꯤ ꯑꯗꯨꯗꯤ ꯑꯁꯥ ꯑꯄꯥꯛꯄ ꯑꯁꯥꯡꯕꯗꯝ ꯊꯥꯛꯇ ꯇꯥꯕ
ꯑꯣꯖꯥꯒꯤꯕꯨ ꯑꯗꯨꯃꯥꯏꯅ ꯐꯝꯅꯍꯟ
ꯑꯦ ꯐꯅꯩꯗꯨ ꯎꯗ꯭ꯔꯣ ꯅꯪ ꯃꯤ ꯃꯄꯥꯜ ꯂꯝꯒꯤ ꯅꯪ ꯎꯠꯇꯦ ꯑꯗꯨ ꯃꯆꯦ ꯃꯆꯥ ꯃꯆꯥ ꯉꯥꯛꯇꯅꯤ ꯐꯝꯅꯩꯁꯤꯡꯗꯣ
ꯑꯥ
ꯃꯤꯗꯨꯗ ꯆꯠꯂꯦ ꯑꯩꯁꯨ ꯆꯠꯂꯦ ꯑꯩꯣꯏ ꯀꯩꯝꯇ ꯇꯧꯗꯦꯅꯅ ꯀꯃꯥꯏ ꯇꯧꯦ
ꯑꯗꯨ ꯑꯣꯏꯔꯁꯨ ꯑꯩ ꯅꯨꯡꯉꯥꯏꯅ ꯐꯝꯕ ꯑꯣꯏꯗꯕ
ꯅꯪ ꯑꯃ ꯊꯥꯡꯖꯜꯂꯣ ꯍꯌꯦꯡ ꯐꯥꯟꯜꯗ ꯀꯩ ꯇꯧꯔꯒꯦ
ꯄꯤꯛꯄꯟ ꯑꯗꯨ ꯍꯥꯏꯔꯒ ꯑꯩ ꯈꯔ ꯊꯤꯔꯣꯅ ꯍꯥꯏꯌꯣ ꯃꯥ ꯈꯔ ꯌꯥꯎ ꯔꯗꯤꯁ ꯃꯅꯥꯛ ꯆꯪꯉ ꯆꯪꯉ ꯇꯥꯛꯊꯣꯛꯀꯅꯤ
ꯍ ꯉꯁ ꯍꯦ ꯉꯁ
ꯑꯩꯁꯦ ꯑꯩ ꯃꯥꯔꯀꯔ ꯊꯗꯣꯏꯅꯦ ꯍꯧꯖꯤꯛ ꯍꯧꯖꯤꯛ ꯀꯥꯏ ꯀꯥꯏ ꯑꯩ ꯚꯦꯀꯦꯁꯟ ꯇꯧꯕꯗꯒꯤꯅꯦ ꯃꯥꯡꯍꯟꯈ꯭ꯔꯦꯕ ꯍꯟꯗ ꯆꯍꯤ ꯍꯗ ꯂꯧꯕꯅꯦ ꯕꯥꯏꯗꯣ
ꯅꯠꯇ꯭ꯔꯒ ꯂꯩꯖꯧ ꯍꯥꯏꯔꯛꯇꯣꯏ ꯖꯥꯠ ꯂꯥꯛꯑꯣ
ꯍꯥꯏꯔꯣꯏ ꯍꯥꯏꯔꯣꯏ ꯑꯗꯨꯗꯤ ꯀꯅꯥ ꯍꯥꯏꯗꯣꯏꯦ ꯃꯥ ꯈꯔ ꯂꯩꯕꯅꯤ ꯀꯂ ꯀꯅꯥ ꯂꯩꯖꯧꯗ ꯃꯥ ꯂꯩ ꯑꯃꯗꯤ ꯋꯥꯏ ꯑꯃ ꯄ ꯏ ꯂꯣꯏ ꯋꯥꯏ ꯂꯩꯕ ꯂꯩ ꯎꯇꯤꯒꯤ ꯐꯖ ꯅꯠꯇꯕꯗꯨꯕꯨ
ꯎꯝ
ꯈꯣꯟ ꯅꯥꯏ ꯇꯥꯄꯣ
ꯇꯥꯏꯌꯦ
ꯎ ꯃ ꯊ ꯇꯥꯗꯕ꯭ꯔꯕ
ꯇꯥꯏ ꯇꯥꯏ ꯑꯩ ꯁꯥꯏꯏꯗꯒꯤ ꯇꯥꯏꯅꯤ ꯅꯪꯅ ꯉꯥꯡꯕ ꯋꯥꯕꯒꯤ ꯇꯨꯃꯤꯟꯅ ꯂꯩꯕ ꯋꯥꯅꯤ
ꯅꯪ ꯆꯥꯛꯀ ꯊꯣꯡꯗꯕ ꯍꯥꯏꯁꯦ
ꯑꯩ ꯀꯩꯅꯣ ꯇꯧꯔꯤ
ꯅꯪ ꯂꯤ ꯀꯣ ꯃꯦꯅꯦ
ꯀꯣꯝꯃꯦꯅꯦꯅꯦ ꯁꯨꯃꯥꯏꯅ ꯅꯨꯡꯇꯤꯒꯤ ꯇꯧꯕ ꯌꯥꯕ ꯍꯥꯏꯗꯤ ꯐꯗꯧꯕꯕꯨꯛꯁꯨ
ꯊꯣꯟꯦ ꯃꯥꯊ ꯃꯔ ꯂꯨ ꯀꯥꯏ
ꯊꯣꯡꯅꯤ ꯈꯨꯃ ꯀꯟꯅ ꯃꯤꯇꯤꯡ ꯌꯥꯎꯔꯤ ꯏꯕꯦꯝꯃ
ꯎ
ꯃꯦꯗꯥꯝ ꯃꯦꯗꯥꯝ ꯑꯣꯏꯔꯤ ꯀꯟꯅ ꯍꯧꯖꯤ ꯃꯥꯅ ꯋꯥ ꯉꯥꯡꯊꯔꯒ ꯃꯤ ꯃꯌꯥꯝ ꯁꯤꯅ ꯇꯥꯍꯜꯂꯒ ꯑꯣꯖꯥꯅꯦ ꯃꯥꯅ ꯑꯣꯏꯔꯤꯁ
ꯐꯔꯦ ꯐꯦ ꯑꯣꯖꯥ ꯆ ꯀ ꯅꯅꯤꯗꯣ ꯏ ꯃꯥꯅ
ꯎꯝ ꯃꯥꯥꯏ ꯁꯥꯇ꯭ꯔ ꯃꯌꯥꯝ ꯑꯃ ꯇꯥꯛꯑꯦ ꯀ ꯗꯣꯛꯇꯔꯁꯨ ꯑꯣꯏꯔꯦ ꯈꯨ ꯃꯥꯗꯤ
ꯐꯔꯦ ꯐꯔꯦ ꯅꯃꯌꯥꯝ ꯌꯥꯝ ꯀꯥꯟꯗꯦ
ꯍꯨꯃꯥꯏ ꯊꯥꯏꯅ ꯂꯥꯏ ꯍꯔꯛꯇꯕꯅꯦ ꯍꯧꯖꯤꯛ ꯇ ꯑꯣꯏꯔꯦ
ꯂꯥꯏꯔꯤ ꯊꯃꯛꯇꯁꯨ ꯗꯣꯛꯇ ꯂꯣꯏꯕ ꯌꯥꯔꯦ ꯍꯧꯖꯤꯛꯇꯤ ꯀꯥꯏꯌꯣ ꯆꯥꯎꯈꯠꯂꯕꯅꯤꯅ
ꯑꯥ ꯆꯈꯠꯄ ꯃꯇꯨꯡ ꯏ ꯃꯇꯨꯡꯏꯟꯅ ꯃꯦꯆꯤꯟꯅ ꯂꯣꯏꯅ ꯌꯦꯡꯉꯕꯅꯤꯅ ꯗꯣꯛꯇꯔ ꯑꯣꯏꯗ꯭ꯔꯁꯨ ꯌꯥꯔꯦ ꯂꯥꯏꯔꯤꯛ ꯃꯌꯥꯝ ꯇꯝꯗ꯭ꯔꯁꯨ ꯌꯥꯔꯦ
ꯌꯥꯔꯦ ꯍꯖꯤ ꯀꯗꯗꯤ ꯑ ꯍꯧꯖꯤꯛꯁꯤ ꯀꯔꯤ ꯌꯦꯟꯁꯥꯡꯅꯣꯏ ꯀꯩꯅꯣ ꯍꯟꯖꯥꯡ ꯊꯣꯡ ꯆꯥꯛ ꯊꯣꯡꯗ꯭ꯔꯤꯕꯣ
ꯑꯩꯈꯣꯏꯕꯨꯖꯥꯅ
ꯑꯣ ꯀꯩꯅꯝ ꯐꯣꯡꯈ꯭ꯔꯕ
ꯈꯪꯗꯦ ꯈꯨꯛꯖꯥꯅꯗꯤ ꯆꯪꯈꯤꯕꯅꯤ ꯆꯥꯛꯈꯨꯝ ꯀꯩ ꯊꯣꯡꯉꯝꯗꯣꯏꯅꯣ ꯈꯪꯗꯦ
ꯈꯔꯖ ꯀ ꯃ ꯆꯥꯡꯦ ꯇ ꯍ ꯇꯉꯔꯦ ꯃꯥ
ꯉꯥꯏꯗꯣꯔꯤꯕꯅꯤꯅꯦ
ꯉ ꯏ ꯊ ꯌꯥ ꯑꯋꯥꯖꯦꯆꯥ ꯑꯃꯁꯥꯅꯤ ꯇꯧꯗꯔ ꯐꯅꯤ
ꯎꯝꯝ ꯑꯗꯣ ꯑꯩꯗꯣ ꯃꯣꯏꯗꯣ ꯀꯅꯥꯝꯇ ꯀꯧꯅꯗꯕꯅꯤꯅ ꯃꯁꯛ ꯈꯪꯅꯗꯕ ꯑꯗꯨꯕꯅꯤꯅ ꯃꯣꯏꯒꯤ ꯔꯨꯝꯗꯨꯗ ꯐꯝꯕꯗꯣ ꯍꯩꯅꯗꯦꯕ
ꯑꯅ ꯂ ꯀꯅꯤ ꯀ ꯇꯧꯔ ꯀꯦ ꯇꯨꯄꯤꯁ
ꯊꯦ
ꯍꯅꯀꯦꯅꯤ ꯍꯅꯦ ꯑꯩꯈꯣꯏꯁꯨ ꯇꯧꯋꯦ ꯑꯍꯥꯟꯕꯗ ꯍꯥꯏꯅꯗꯕ ꯉꯥꯛꯇꯅꯤ ꯏꯩꯅꯗ ꯀꯠꯇꯅꯤ ꯀꯅꯥ ꯑꯦꯀꯥꯎꯇꯗꯣꯏꯅꯏꯁꯦ ꯑꯗꯨꯖꯤꯗꯤ ꯃꯣꯏ ꯑꯅꯧꯕ ꯃꯣꯏ ꯑꯅꯤ ꯌꯥꯎꯋꯗꯣ ꯑꯗꯨꯒ ꯏꯟꯊꯤ ꯅꯨꯡꯉꯥꯏꯅ ꯐꯖꯅ ꯑꯩꯈꯣꯏꯗꯣ ꯀꯩꯅꯣ ꯇꯧꯅꯗ꯭ꯔꯦꯕ ꯃꯣꯏꯅꯁꯨ ꯑꯗꯨꯝ ꯑꯩꯈꯣꯏꯅ ꯀꯩꯅꯣ ꯍꯥꯏ ꯑꯗꯨꯝꯔ ꯂꯥꯛꯇꯕꯗꯣ ꯁꯨꯝ ꯏꯀꯨꯏ ꯀꯣꯏꯅꯕꯗꯣ ꯀꯣꯏꯅꯩꯌꯦꯕ ꯑꯗꯨꯝ ꯀꯨꯏꯗ ꯍꯟꯗꯛꯦ ꯆꯪꯉꯥꯏꯅꯤꯅꯦ ꯌꯦꯟꯦꯖ ꯃ ꯄꯕꯒꯗ
ꯎꯝ ꯎ ꯑꯃꯥ ꯅꯨꯄꯤ ꯈꯔ ꯉꯧꯕꯗꯨꯅ ꯀꯩꯔꯝꯗꯒꯦ
ꯑꯗꯨꯅ ꯀꯩꯅꯩꯅꯣ ꯑꯣꯔ ꯇꯒꯤ ꯔꯣꯅꯤ ꯀꯥ ꯃꯁꯅꯥ ꯀ ꯃꯣꯏꯒꯤꯗꯦ ꯀꯩ ꯃꯧꯗ
ꯑ ꯑꯃꯗꯨꯅ ꯑꯗꯥꯏꯁꯦ ꯀꯥꯗꯗꯒꯤ ꯑꯗꯨꯝ ꯅꯣꯏ ꯀꯔꯝ ꯀꯥꯟꯗꯥ ꯃꯖꯥꯛ ꯀꯧꯒꯤ ꯀꯌꯥ
ꯍꯟꯗꯛ ꯍꯦꯛꯆꯟ ꯍꯧꯕꯗ ꯀꯧꯏꯗꯨꯗꯤ ꯍꯁꯟ ꯍꯧꯕꯗ ꯀꯧꯏ ꯑꯩ ꯅꯉꯣꯟꯗ ꯍꯥꯏꯔꯝꯕꯗ ꯍꯆꯟ ꯍꯧꯔꯛꯄꯩꯗꯨꯗ ꯑꯧ ꯑꯧ ꯑꯧ ꯑꯧ ꯃꯉꯣꯟꯗ ꯑꯩꯅ ꯏꯕꯥꯅꯤ ꯍꯥꯏꯅꯕ ꯇꯥꯏꯃꯤꯡꯗꯣ
ꯎ ꯑꯗꯨꯗꯥꯏ ꯃꯇꯥꯡꯗꯨꯗ ꯀꯧꯕ
ꯃꯇꯥꯡꯗꯨꯗ ꯊꯣꯛꯣꯛꯑ ꯂꯧꯋꯦꯕ ꯑꯗꯩꯗ ꯑꯃ ꯍꯣꯡꯈꯤꯕꯗꯣ ꯑ ꯃꯣꯁ ꯃꯣꯏ ꯑꯅꯤꯅꯤ ꯃꯣꯏ ꯑꯍꯨꯝꯅꯤꯃꯨ ꯍꯥꯏꯕꯅꯤ ꯃꯣꯏ ꯑꯅꯤ ꯂꯧꯕ
ꯎꯝ
ꯑꯗꯨꯗꯒꯤ ꯑꯥ ꯑꯃꯒ ꯄꯨꯔꯛꯀꯦꯅ ꯑꯍ ꯃꯃꯅꯄꯤ ꯈꯪꯅꯕ ꯑꯃ ꯂꯩꯌꯦꯦꯅ ꯍꯥꯏꯕ ꯉꯁꯥꯏꯒꯤ ꯃꯤ ꯈꯪꯍꯧꯕꯤꯗꯣ ꯑꯗꯨꯒꯤ ꯑꯗꯩꯗ ꯃꯃꯥꯟꯅꯕꯤꯗꯣ ꯃꯣꯏ ꯐꯔꯛ ꯇꯥ ꯇꯧꯔꯦ ꯀꯩꯅꯣꯝ ꯊ ꯀꯩꯅꯣ ꯇꯧꯔꯅꯤꯅ ꯍꯥꯏꯕꯗꯒꯤ ꯃꯥ ꯃꯥꯗꯣ ꯌꯥꯅꯤꯂ ꯌꯥꯗꯕꯅꯦꯕ ꯑꯗ ꯏ ꯃꯥꯗꯨ ꯍꯧꯕꯅꯦꯕ ꯑꯗꯨꯅ ꯑꯩꯈꯣꯏ ꯃꯌꯥꯝꯗ ꯑꯃꯨꯛ ꯃꯥꯒꯤ ꯑꯃ ꯁꯕꯖꯦꯛ ꯑꯃ ꯐꯦꯛꯁꯤꯟ ꯇꯥꯕ ꯈꯨꯣꯏꯗꯡ ꯑꯃꯨꯛ ꯑꯃꯃꯝ ꯂꯣꯏ ꯌꯦꯟꯁꯤꯜꯂꯛꯄꯅꯦ ꯌꯥꯕ
ꯎꯝ
ꯑꯗꯨ ꯌꯥꯎꯗꯗꯤ ꯁꯥꯔꯅ ꯑꯃꯨꯛ ꯍꯥꯏꯗꯤꯣ ꯉꯁꯥꯏ ꯑꯗꯨꯝ ꯀꯩꯅꯣ ꯇꯧꯔꯒ ꯑꯗꯨꯝ ꯑꯃꯨꯛ ꯁꯦꯝꯃꯛꯀꯦ ꯑ ꯀꯩꯅꯣ ꯇꯧꯔꯛꯀꯦ ꯍꯥꯏꯗꯣ ꯑꯇꯣꯞꯄ ꯁꯟꯗꯣꯔꯛꯑꯀꯦ ꯍꯥꯏꯗ ꯍꯧ ꯍꯧꯖꯤꯛꯀꯤ ꯑꯣꯏꯅꯗꯤ ꯑ ꯍꯧꯖꯤꯛꯀꯤ ꯑꯣꯏꯅꯗꯤ ꯑ ꯑꯗꯨꯝ ꯂꯩꯔꯔꯣ ꯑꯗꯨꯒ ꯃꯣꯏ ꯈꯟꯅꯔꯛꯑꯀꯥꯟꯗ ꯀꯃꯥꯏ ꯀꯃꯥꯏꯅ ꯇꯧꯕꯅ ꯑꯃꯨꯛ
ꯑꯗꯩ ꯃꯣꯏ ꯑꯃꯁꯨ ꯀꯧꯗꯤ ꯀꯧꯗꯣꯔꯤꯑꯕ ꯑꯗꯨꯗꯤ
ꯑꯥ ꯑꯃꯗꯨꯕꯨ ꯀꯧꯔꯛꯄ ꯌꯥꯏ ꯃꯣꯏꯅ ꯍꯥꯏꯁꯤꯅꯗꯤ ꯎꯝ
ꯍꯥꯏꯗꯤ ꯅꯣꯏꯁꯦ ꯅꯣꯡꯃꯗ ꯃꯔꯤ ꯃꯔꯤ ꯅꯠꯇ꯭ꯔꯣ ꯄꯤ ꯍꯥꯏꯁꯦ
ꯃꯔꯤ ꯃꯔꯤ ꯄꯤꯒꯗꯕꯅꯦꯕ ꯑꯗꯣ ꯍꯟꯗꯛ ꯑꯃ ꯑꯃ ꯍꯣꯡꯕꯗꯨꯁ ꯑꯩꯈꯣꯏꯁꯦ ꯃꯉꯥ ꯃꯉꯥ ꯆꯪꯉꯦꯕ
ꯑꯗꯨꯅꯦ ꯅꯣꯏꯁꯨ ꯍꯧꯖꯤꯛ ꯃꯉꯥ ꯃꯉꯥꯅꯦꯕ ꯑꯣꯏꯔꯤꯁꯦ ꯑꯩ ꯂꯥꯛꯑꯁꯤꯕ ꯃꯉꯥ ꯃꯉꯥꯅꯦꯕ ꯅꯠꯇ
ꯅꯪ ꯂꯥꯛꯑꯁꯤꯕꯨ ꯑꯣꯏꯔꯤꯅꯦꯕ ꯑꯥ ꯑꯥ ꯑꯗꯩꯗꯨꯗ ꯑꯃꯗ ꯑꯃ ꯂꯩꯔꯒꯗꯤ ꯍꯧꯖꯤꯛ ꯑꯃꯨꯛꯇ ꯊꯛꯇꯣꯏ ꯑꯩꯈꯣꯏꯅ ꯃꯔꯤ ꯃꯔꯤ ꯇꯥꯗꯣꯏ ꯅꯠꯇ꯭ꯔꯥ
ꯎꯝ
ꯑꯗꯨꯃꯥꯏꯅꯒꯤꯗꯨꯒꯤ ꯆꯥꯡꯗ ꯈꯣꯠꯄꯅ ꯍꯥꯏꯅꯕꯅꯤ ꯍꯣꯏꯅꯤ ꯑꯣꯏꯣꯏ ꯀꯩ ꯈꯅ
ꯅ ꯇꯥꯕꯅꯤ ꯌꯦꯡ
ꯌꯥꯕ ꯇꯥꯕꯅꯤ ꯌꯦꯡꯕ ꯇꯥꯕꯅꯦ
ꯎꯝ ꯃꯣꯏꯁꯨ ꯈꯪꯅꯕꯗꯤ ꯑꯗꯨꯝ ꯄꯨꯁꯟꯅꯕ ꯆꯥꯠꯅꯦꯀꯣ
ꯑꯧ ꯁ꯭ꯋꯥꯏ ꯑꯅꯛꯄ ꯖꯒꯥ ꯆꯨꯝꯕꯗꯒꯤꯗꯤ ꯑꯗꯨꯝ ꯈꯪꯅꯕ ꯑꯗꯨꯝ ꯄꯨꯁꯟꯅꯕ ꯑꯗꯨꯅ ꯐꯠꯇ꯭ꯔꯅꯦ ꯑꯒꯤ ꯃꯨꯂꯝ ꯆꯟꯗꯕꯔ ꯇꯧ ꯁꯄꯗꯦ
ꯑꯗꯨ ꯍꯣꯏ ꯁꯨꯇꯤ ꯀꯩꯀꯥꯁꯨ ꯑꯗꯨꯝ ꯍꯥꯏꯗꯤ ꯐꯠ ꯂꯥꯎ ꯐꯠ ꯂꯥꯎ ꯆꯠꯅꯕ ꯌꯥꯕꯅ ꯑꯗꯨꯝ ꯈꯟꯅꯔꯛꯄ ꯃꯣꯏꯁꯨ
ꯑ ꯁꯤ ꯌꯥꯝ ꯂꯥꯛꯄ ꯇꯋꯥꯗꯤ ꯂꯣꯀꯦꯜ ꯏꯔꯥꯡ ꯂ ꯃꯌꯥꯝ ꯍꯥꯏꯕꯗꯨ ꯑꯃꯨꯛ ꯃꯣꯏꯁ ꯑꯃꯨꯛ ꯕꯦꯔꯥ ꯀꯥꯛꯀꯣꯏꯅꯤꯗꯅ ꯑꯩꯈꯣꯏ ꯁꯥꯏ ꯂꯀꯦ ꯇꯤ ꯁ꯭ꯋꯥꯏ ꯖꯒꯥ ꯑꯩꯈꯣꯏꯁꯨ ꯑꯩꯣꯏ ꯃꯆ ꯑꯣꯏꯔꯗꯤ ꯐꯠ ꯐꯠ ꯀꯔꯤꯝ ꯖꯒꯥ ꯂꯩꯇꯦꯗꯅ ꯑꯗꯨꯗ ꯑꯩ ꯁꯝꯕꯗ ꯍꯦꯂ ꯊ ꯑꯗ ꯑ ꯊꯅꯣꯇꯦꯔꯉꯥꯡ ꯁꯤꯕꯨ ꯗ ꯂꯥꯛꯑꯣ ꯍꯥꯏꯔꯅꯤ ꯑꯗꯨ ꯑꯗꯨꯃꯥꯏꯅ ꯇꯧꯋꯦꯕ ꯃꯔꯛ ꯃꯔꯛꯇ ꯈꯣꯏ ꯂꯥꯛꯇ ꯂꯥꯛ ꯈꯤꯕ ꯃꯣꯏ ꯑꯃ ꯑꯃ ꯀꯩꯅꯣ ꯇꯧꯗꯕ ꯑꯃ ꯅꯪꯅ ꯍꯧꯖꯤꯛ ꯂꯥꯛꯏ ꯃꯍꯨ ꯇꯣ ꯆꯠꯈꯤꯗꯣ ꯃꯥꯗꯣ ꯃꯥꯗꯤ ꯂꯥꯛꯄꯗ ꯂꯝꯕꯤꯗꯣ ꯌꯥꯝ ꯁꯥꯡꯅ ꯐꯥꯎꯔꯛꯄꯅꯤꯅ ꯌꯥꯝ ꯊꯦꯡꯅꯩꯑꯕ ꯑꯗꯨꯅ ꯃꯥꯁꯦ ꯏꯔꯥꯡ ꯍꯛꯇ ꯂꯩꯕꯗ ꯃꯥꯗꯤ ꯂꯦꯞꯄꯦꯕ ꯌꯥꯗꯦꯕ ꯑꯗꯣ
ꯎꯝ ꯌꯥꯔꯣꯏ ꯃꯥ ꯂꯥꯞꯃꯜꯂꯦ ꯃꯥꯅ ꯑꯣꯏꯔꯦ ꯑꯩꯗꯣ ꯀꯃꯥꯏꯅ ꯑꯣꯏꯔꯦꯩꯅꯣ ꯀꯅꯥꯒ ꯀꯅꯥꯒ
ꯃꯣꯏ ꯃꯃꯥꯟꯅꯗꯤꯅꯦ ꯀꯩꯅꯣꯗꯣ ꯃꯣꯏꯒ ꯆꯪꯃꯤꯟꯅꯩꯗꯣ ꯃꯣꯏ ꯑꯅꯤ ꯇ꯭ꯔꯦꯅꯤꯡ ꯆꯠꯃꯤꯟꯅꯕꯅꯦꯕ ꯑꯗꯨꯒ ꯀꯧꯕ ꯃꯇꯝꯁꯤꯗ ꯃꯣꯏ ꯑꯅꯤ ꯊꯨꯗ ꯆꯪꯉꯛꯄꯅꯦꯕ ꯑꯗꯨꯃꯥꯏꯅ ꯁꯥꯔꯣꯏꯅꯦ ꯍꯥꯏꯕꯗꯨꯅꯦ
ꯎꯝ ꯎꯝ
ꯑꯣ ꯍꯣ ꯑꯗ ꯈꯜꯅꯤ ꯍꯪꯗꯦ ꯑꯦꯅꯥ ꯇꯅ ꯐꯨꯟ ꯊꯧꯔꯅꯅꯨꯡ ꯋꯥꯝ ꯅ ꯍꯧꯖꯤꯛ
ꯉꯁ ꯍꯥꯏꯗꯤ ꯃꯤꯠ ꯁꯥꯕꯗ ꯂꯣꯏꯔꯦ ꯑꯁ ꯇꯨꯝꯕꯁꯨ ꯌꯥꯗꯦꯒꯨꯝ ꯇꯧ ꯃꯤꯠꯁꯦ ꯎ ꯇꯩꯁꯟꯕ ꯉꯝꯗ꯭ꯔꯒ ꯁꯥꯔꯒ
ꯑ ꯑꯩ ꯉꯁꯥꯏ ꯍꯜꯂꯛꯄꯒ ꯄꯨꯡ ꯀꯥꯏꯃꯨꯛ ꯇꯨꯝꯃꯦ ꯑꯗꯨꯒ ꯑꯁ ꯈꯔ ꯅꯨꯡꯉꯥꯏ ꯄꯨꯡꯈꯥꯏꯃꯨꯛ ꯇꯨꯝꯊꯣꯛꯈꯤꯗꯦꯦ ꯁꯥꯥꯛ
ꯑꯩ ꯑꯗꯨꯝꯗꯦ
ꯑꯁ ꯑꯗ ꯑ ꯑ ꯃꯣꯏꯅꯤ ꯀꯥꯏ ꯍꯥꯏꯦꯂ ꯄ ꯂꯩꯏꯁꯦ ꯐꯣꯟ ꯊ ꯊꯨꯝꯅꯤꯡꯉꯦꯅꯦ ꯑꯗꯩꯗꯤ ꯃꯁꯤ ꯀꯥꯟꯅꯔꯣꯏ ꯇꯨꯝꯃꯒꯦ ꯇꯨꯝꯃꯦ ꯑꯦꯂꯥꯔꯝ ꯊꯝꯖꯜꯂꯦ ꯄꯨꯡ ꯑꯅꯤꯒ ꯃꯤꯅꯤꯠ ꯐꯤꯞꯇꯤ ꯐꯥꯏꯚꯁꯦ
ꯎꯝ
ꯑꯗꯨꯂꯥꯗꯠꯊꯠꯂꯀꯥꯟꯒ ꯑꯃꯨꯛꯏꯊꯠꯂꯦ ꯑꯍꯨꯝ ꯅꯨꯠ ꯇꯔꯥ ꯆꯠꯂꯔꯦ ꯗꯤ ꯐ ꯍꯧꯕꯂ ꯆꯦꯂ ꯈꯣꯡꯈ꯭ꯔꯣ ꯃ ꯃꯔꯤ ꯃ ꯎꯝ ꯇꯧꯔꯦ
ꯑꯗꯩ ꯃꯔꯤ ꯃꯔꯤ ꯇꯧꯕꯗꯨꯅ ꯑꯃꯨꯛ ꯇꯔꯦꯠ ꯃꯈꯥꯏꯗ ꯂꯣꯏꯔꯤꯕ
ꯍꯦꯟ
ꯅꯣꯏꯁꯨ ꯀ꯭ꯂꯥꯁ ꯃꯔꯤ ꯃꯉꯥ ꯆꯪꯕꯒ ꯆꯞ ꯃꯥꯟꯅꯩꯅꯦ ꯑꯃꯨꯛ
ꯃꯥ ꯂꯩꯅꯦ
ꯍꯥꯏꯗꯤ ꯄꯨꯡ ꯅꯤꯝꯐꯨ ꯃꯉꯥ ꯅꯤꯐꯨ ꯃꯉꯥꯗꯣ ꯑꯗꯨꯝ ꯄꯨꯡ ꯑꯃ ꯃꯈꯥꯏ ꯑꯃ ꯃꯈꯥꯏꯅꯦꯕ ꯅꯠꯇ꯭ꯔꯥ ꯅꯪ ꯇꯥꯏꯗꯣ ꯑꯗꯨꯗꯤ ꯀꯌꯥ ꯇꯥꯔꯦ ꯌꯦ ꯃꯔꯤ ꯃꯈꯥꯏꯅꯦ ꯄꯨꯡ ꯄꯨꯂꯞ ꯄꯨꯟꯅ
ꯃꯔꯤ ꯃꯈꯥꯏ ꯃꯔꯤ ꯃꯔꯤ ꯍꯣꯏ ꯐꯣꯔꯇꯤ ꯐꯥꯏꯚ ꯃꯉꯥ
ꯅ ꯆ ꯤ ꯐꯥꯏꯚ ꯃꯉꯥꯗꯤ ꯀꯌꯥ ꯇꯥꯔꯦ ꯑꯗꯨꯅꯦ
ꯑ ꯑꯗꯩꯗꯤ ꯁ꯭ꯀꯨꯜꯒꯤꯅꯁꯨ ꯑꯩꯈꯣꯏꯅ ꯑꯃꯨꯛ ꯌꯥꯝ ꯀꯟꯅ ꯉꯥꯡꯉꯤꯗꯅ ꯋꯥꯔꯤꯗꯣ ꯑꯗꯣ ꯑꯌꯥꯝꯕꯅ ꯑꯩꯈꯣꯏꯅ ꯃꯦꯟ ꯑꯣꯏꯅ ꯉꯥꯡꯉꯤꯗꯅ
ꯃꯥ
ꯑꯗꯨꯅ ꯋꯥꯍꯟꯕ ꯑꯁꯤꯗꯗꯤ ꯈꯔ ꯑꯥꯊꯍꯟꯕꯤꯔꯒ ꯄꯥꯔꯣꯀꯣ ꯌꯥꯔꯦꯀꯣ ꯁꯤꯦꯟꯁꯦ ꯍꯥꯏꯩꯔꯛꯀꯣ ꯍꯥꯏꯔꯒ ꯃꯣꯏꯕꯨꯛ ꯉꯥꯄꯥ ꯑꯗꯨꯃ ꯑꯗꯨꯝ ꯐꯝꯍꯟꯗꯅ
ꯎꯝ
ꯑ ꯑꯗꯨꯝ ꯃꯉꯥꯏ ꯑꯗꯨꯅ ꯑꯗꯨꯕ ꯈꯔ ꯈꯦꯠꯅꯩꯅꯤ
ꯈꯦꯠꯅꯩ ꯈꯦꯠꯅꯩ ꯑꯗꯣ ꯀꯩꯅꯣꯝ ꯍꯥꯏꯒꯦ ꯃꯣꯏꯒꯤꯗꯣ ꯍꯥꯏꯗꯤ ꯀꯩꯅꯣ ꯀꯥꯗꯣ ꯃꯌꯥꯏꯗ ꯑꯃ ꯇꯪꯅ ꯈꯥꯏꯗꯅꯤ ꯅ ꯎ ꯈꯥꯏꯕꯅꯤꯅ ꯍꯥꯏꯗꯤ ꯊꯪꯅꯕ ꯀꯥꯗꯨꯅ ꯑꯣꯖꯥꯅ ꯇꯥꯛꯄ ꯀꯥꯟꯗ ꯃꯥꯅ ꯀꯟꯅ ꯇꯥꯛ ꯇꯥꯔꯗꯤ ꯑꯩꯅ ꯇꯥꯛꯄꯗ ꯑꯝꯇ ꯇꯥꯗꯦ ꯍꯥꯏꯕ
ꯇꯥꯗꯗꯦ
ꯂꯥꯎꯔ ꯇꯥꯛꯄꯗꯣ ꯀꯃꯥꯏꯅ ꯑꯗꯨ ꯌꯦꯡꯉꯨꯅꯦ ꯑꯃꯗꯨꯅ ꯇꯥꯛꯄꯗꯣ ꯉꯥꯛꯇ ꯇꯥꯂꯦ ꯍꯥꯏꯕ ꯈꯣꯡꯕ꯭ꯔꯥ
ꯇꯅꯦ ꯇꯧꯋꯦ ꯑꯗꯩ ꯂꯥꯡꯕꯁꯤꯅꯦ ꯁꯣꯝꯗ ꯂꯥꯡꯕ ꯁꯣꯝꯗ ꯂꯥꯡꯕ ꯆꯞ ꯃꯥꯟꯅ
ꯑꯗꯨ ꯆꯞ ꯃꯥꯟꯅꯅ ꯂꯥꯡꯉꯦ ꯑꯗꯨ ꯇꯥꯐꯝ ꯇꯥꯛꯐꯝꯗꯣ ꯈꯪꯗꯦ ꯍꯥꯏꯕ
ꯑꯗꯨ ꯈꯒꯠꯇ ꯚꯅꯤꯔꯝ ꯊꯥꯛꯛꯇꯣ
ꯑꯗꯨꯅꯦ ꯃꯈꯛ ꯃꯊꯛ ꯊꯒꯠꯇꯕꯩꯅꯦꯕ ꯑꯩꯒꯤ ꯚꯣꯏꯁꯇꯣ ꯑꯩꯒꯤ ꯚꯣꯀꯦꯜꯗꯣ ꯊꯣꯛꯀꯗꯧꯕꯗꯣ ꯊꯣꯛꯇ꯭ꯔꯦ ꯍꯥꯏꯕ ꯍꯥꯏꯗꯤ ꯑꯉꯥꯡ ꯂꯥꯡꯕ ꯁꯣ ꯅꯥꯀꯟꯒꯤ ꯃꯈ ꯃꯈꯣꯟꯁꯨ ꯂꯥꯡꯕ ꯑꯣꯖꯥꯒꯤ ꯇꯥꯛꯄ ꯃꯈꯣꯟꯗꯨꯁꯨ ꯄꯨꯂꯞ ꯀ ꯄꯨꯏꯅ ꯄꯥꯁꯜꯂꯛꯑꯕꯅꯤ ꯑꯅ ꯑꯩꯉꯣꯟꯗꯗꯤ ꯁꯣꯝ ꯅꯥꯀꯟꯗꯗꯤ ꯄꯨꯝꯅꯤꯟ ꯅꯤꯜꯂꯦꯗꯅ
ꯅꯦꯝꯃꯜ ꯃꯦ ꯑꯗꯨ ꯑꯗꯨ ꯑꯗꯨ ꯑ ꯑꯗꯨ ꯍꯟꯗꯛ ꯎ ꯍꯟꯗꯛ ꯆꯍꯤꯗꯔꯣ ꯀꯩꯅꯣ ꯃꯄꯥꯡ ꯆꯍꯤꯗꯔꯣ ꯃꯥꯅ ꯍꯥꯀꯠꯂꯤꯗꯣ ꯑꯗꯨꯗꯩ ꯍꯣꯕꯦ ꯍꯣꯕꯦ ꯇꯧꯔ ꯁꯦꯝꯒꯠꯈꯤꯕꯅꯤꯅꯦ ꯃꯊꯛꯇ ꯌꯧꯐꯝꯗꯨꯗꯒꯤ ꯐꯛꯂꯥꯡ ꯂꯩꯕꯥꯛꯀꯤ ꯐꯛꯂꯥꯡꯅ ꯋꯥꯔꯤ ꯑꯃꯨꯛ ꯈꯔ ꯁꯥꯎꯟꯗꯣ ꯐꯥꯖꯔꯤꯗꯅ ꯂꯥꯏꯅꯣ ꯣꯏꯕ ꯌꯥꯝ ꯌꯥꯝꯗꯣ ꯍꯉꯗ ꯑꯩꯗꯣ
ꯑꯗꯨꯗꯨꯃ ꯈꯥꯖꯤꯟꯕꯤꯔꯗꯤ ꯌꯥꯝ ꯅꯨꯡꯉꯥꯏꯇꯧꯅꯦ
ꯎꯝ ꯍꯥꯏ ꯌꯥꯅꯤꯗꯕꯨꯗꯤ ꯃꯇꯦꯛ ꯊꯨꯝꯇꯪꯀꯥꯟ ꯆꯪꯈꯠꯄꯤꯌꯨ ꯌꯥꯝ ꯅꯨꯡꯉꯥꯏꯇ꯭ꯔꯦꯅꯦ ꯍꯥꯏ
ꯎꯝ ꯑꯗꯨꯗꯤ ꯊꯝꯃꯒꯦꯀꯣ
ꯊꯃꯨ ꯊꯝ
ꯎꯝ